ꯂꯣ
ꯍꯜꯂꯣ
ꯑꯣ ꯇꯥꯏꯌꯦ
ꯇꯥꯔꯦ ꯍꯥꯏꯔꯦꯅꯦ ꯐꯖꯅ ꯐꯖꯅ ꯇꯥꯔꯕꯣ
ꯍꯣꯏ ꯇꯥꯏ
ꯀꯩꯗꯧꯔꯤꯒꯦ
ꯀꯩꯁꯨ ꯇꯧꯗꯦꯗ ꯍꯦꯛꯑꯒ ꯂꯩꯌꯦꯗ
ꯋꯥꯔꯤ ꯐꯖꯅ ꯋꯥꯔꯤ ꯐꯖꯅ ꯁꯥꯃꯅꯦꯅꯦ ꯉꯁꯤꯁꯦ
ꯑꯥ
ꯋꯥꯔꯤ ꯐꯖꯅ ꯁꯥꯃꯜꯂꯦꯕ ꯉꯁꯤ ꯅꯪꯁꯦ
ꯆꯨꯝꯃꯔꯣ
ꯑꯧ
ꯅꯪꯒꯤ ꯈꯨꯟꯖꯦꯜꯗꯣ ꯈꯣꯟꯖꯦꯜꯗꯣ
ꯑꯥ
ꯈꯔ ꯇꯣꯡꯉꯥꯜꯂꯦꯕ ꯐꯖꯅ ꯋꯥꯔꯤ ꯁꯥꯃꯜꯂꯦꯕ
ꯅꯠꯇꯦ ꯐꯤꯚꯔ ꯂꯩꯕꯒꯤꯅꯤꯗ
ꯐꯤꯚꯔ ꯂꯩꯕ
ꯑꯧ
ꯑꯣ ꯑꯆꯥ ꯑꯆꯥ ꯑꯆꯥꯆꯥꯆꯥ
ꯀꯩꯗꯧꯔꯤꯅꯣ ꯅꯪꯗꯤ
ꯑꯩꯗꯤ ꯍꯧꯖꯤꯛꯖꯤ ꯁꯨꯝ ꯐꯝꯔꯒ ꯂꯩꯌꯦ ꯀꯔꯤꯁꯨ ꯇꯧꯗꯦ
ꯑꯣ
ꯀꯩꯗꯧꯔꯤꯒꯦ ꯅꯪꯗꯤ
ꯍꯦ ꯑꯩꯁꯨ ꯗꯨꯝ ꯇꯨꯝꯃ ꯂꯩꯔꯦꯅꯦ ꯍꯦꯛꯑꯒ ꯂꯩꯔꯦꯅꯦ
ꯆꯥꯛ ꯊꯣꯡꯈ꯭ꯔꯕꯣ
ꯆꯥꯛ ꯊꯣꯡꯗ꯭ꯔꯤꯌꯦ ꯉꯜꯂꯤ ꯀꯩꯅꯣ
ꯉꯜꯂꯤꯌꯦꯕ
ꯎꯝ
ꯑꯣ ꯆꯥ ꯀꯔꯤ ꯊꯕꯛ ꯇꯧꯒꯦ ꯅꯪꯗꯤ
ꯑꯩꯗꯤ ꯀꯣꯂꯦꯖ ꯀꯥꯕꯅꯦ
ꯑꯣ ꯑꯠꯆꯥ ꯁꯤꯃꯦꯁꯇꯔ ꯀꯌꯥ ꯁꯨꯔꯦ
ꯑꯍꯨꯝ ꯁꯨꯔꯅꯤ ꯊꯥ ꯑꯃ ꯂꯥꯛꯄꯗ
ꯊꯥꯔꯠ ꯁꯦꯝꯀꯣ
ꯍꯣꯏ
ꯀꯔꯤ ꯗꯤꯄꯥꯔꯠꯃꯦꯟꯗꯅꯣ
ꯑꯣꯝ ꯃꯦ ꯃꯦꯊꯁꯇ
ꯃꯦꯊꯃꯦꯇꯤꯛꯁ
ꯑꯧ
ꯑꯗꯨꯗꯤ ꯑꯉꯛꯄꯅꯤꯍꯦ ꯃꯦꯊꯁꯇꯤ ꯌꯥꯝ
ꯑꯦ ꯌꯥꯝꯅ ꯍꯩꯕ ꯅꯠꯇꯦꯗ ꯇ꯭ꯔꯥꯏ ꯇꯧꯒꯦ ꯇꯧꯕꯅꯤꯗ
ꯐꯔꯦꯗ ꯅꯨꯄꯤꯁꯦ ꯃꯦꯁ ꯂꯧꯕꯗꯣ ꯌꯥꯝ ꯇꯥꯡꯉꯦꯕꯀꯣ
ꯑꯧ ꯍꯣꯏ ꯑꯗꯨꯝ ꯑꯣꯏꯔꯝꯃꯅꯤ ꯍꯣꯏ
ꯃꯣꯏꯗꯤ ꯗꯤꯄꯥꯔꯠꯃꯦꯟ ꯅꯣꯏ ꯗꯤꯄꯥꯔꯠꯃꯦꯟꯗꯁꯨ ꯅꯨꯄꯥꯅ ꯌꯥꯝꯔꯝꯅꯤ
ꯑꯩꯈꯣꯏꯗꯤ ꯃꯦꯊꯁ ꯂꯧꯕꯗꯣ ꯁ꯭ꯇꯨꯗꯦꯟ ꯍꯥꯏꯗꯤ ꯃꯦꯖꯣꯔ ꯑꯣꯏꯅ ꯂꯧꯕꯗꯣ ꯃꯔꯤꯇꯪ ꯑꯣꯏꯌꯦꯕꯀꯣ
ꯑꯥ
ꯑꯗꯨ ꯅꯨꯄꯤ ꯑꯍꯨꯝ ꯅꯨꯄꯥ ꯑꯃꯛꯇ ꯉꯥꯏꯔꯦꯅꯦ
ꯑ꯭ꯁ ꯑꯗꯨꯗꯤ ꯃꯤꯗꯤ ꯌꯥꯝ ꯗꯦꯅꯦ ꯅꯣꯏꯒꯤꯁꯦ
ꯍꯣꯏ ꯃꯦꯖꯣꯔꯗꯤ ꯃꯤ ꯃꯔꯤꯇꯅꯦ ꯃꯅꯣꯔ ꯂꯧꯕꯅ ꯇꯔꯥ ꯍꯦꯜꯂꯦꯕ
ꯅ ꯅꯣꯏ ꯀꯣꯂꯦꯖꯁꯦ ꯃꯤ ꯌꯥꯝ ꯊꯣꯏꯕꯝꯅꯜꯂꯦ ꯑꯗꯨꯗꯤ
ꯑꯇꯣꯞꯄ ꯗꯤꯄꯥꯔꯠꯃꯦꯟꯗꯗꯤ ꯌꯥꯝꯃꯦꯕꯀꯣ ꯑꯗꯣ ꯃꯦꯁ ꯂꯧꯕꯗꯤ ꯌꯥꯝ ꯌꯥꯝꯗꯦ ꯍꯥꯏꯇꯥꯔꯦꯗ
ꯑꯣ ꯑꯆꯥ ꯆ ꯆ ꯆ ꯆ
ꯅꯪꯗꯤ ꯀꯩ ꯀꯩꯗꯧꯔꯨꯔ ꯒ ꯂꯩꯒꯦ
ꯑꯩꯗꯤ ꯖꯣꯕꯂꯦꯁꯅꯤ
ꯈꯣꯂꯦꯁ ꯀꯥꯗ꯭ꯔꯣ
ꯀꯣꯂꯦꯖꯇꯤ ꯀꯥꯕ ꯂꯣꯏꯔꯦ
ꯑꯧ
ꯒ꯭ꯔꯦꯖꯨꯌꯦꯁꯟꯗꯤ ꯇꯨ ꯊꯥꯎꯖꯟ ꯇ꯭ꯋꯦꯟꯇꯤ ꯐꯣꯔ ꯑꯗꯨꯗ ꯂꯣꯏꯔꯦ
ꯑꯣ ꯖꯨꯕꯂꯦꯁ ꯑꯣꯏ ꯍꯧꯖꯤꯛ ꯖꯣꯕꯂꯦꯁ ꯑꯣꯏꯔꯁꯨ ꯊꯕꯛꯇꯤ ꯐꯪꯗꯅꯤꯅ
ꯑꯁꯤꯗꯒꯤ ꯈꯔ ꯕꯤꯖꯤꯅꯦꯁ ꯐꯖꯅ ꯇꯧꯔꯗꯤ ꯕꯤꯖꯤꯅꯦꯁ ꯇꯧ ꯇꯧ ꯃꯥꯜꯂꯦ ꯑꯁꯤꯗꯒꯤ
ꯑꯣ ꯍꯣꯏꯅꯦ ꯕꯤꯖꯤꯅꯦꯁ ꯇꯧꯕ ꯌꯥꯝ ꯐꯩ ꯑꯩꯁꯨ ꯕꯤꯖꯤꯅꯦꯁꯁꯦ ꯌꯥꯝ ꯄꯥꯝꯃꯦ
ꯎꯝ
ꯑ ꯀꯣꯂꯦꯖ ꯀꯥꯕ ꯂꯣꯏꯔꯒ ꯑꯩꯁꯨ ꯕꯤꯖꯤꯅꯦꯁ ꯇꯧꯒꯅꯤꯗ ꯕꯤꯖꯤꯅꯦꯁꯁꯤꯅ ꯃꯇꯝꯁꯨ ꯌꯥꯝ ꯆꯪꯗ꯭ꯔꯦ ꯑꯗꯨ ꯑꯩꯈꯣꯏ ꯅꯨꯡꯉꯥꯏꯕꯁꯨ ꯎꯪ ꯉꯟꯅ ꯐꯪꯉꯤꯗꯅ
ꯃꯥꯅꯦ ꯃꯥꯅꯦ
ꯒꯣꯚꯔꯃꯦꯟ ꯖꯣꯕ ꯇꯧꯔꯒ ꯃꯤ ꯃꯈꯥꯗ ꯂꯩꯕꯗꯣ ꯅꯨꯡꯉꯥꯏꯇꯦꯕ
ꯎꯝ
ꯗꯤꯄꯦꯟꯃꯤꯟꯅꯔꯒ ꯑꯩꯈꯣꯏꯒꯤ ꯊꯕꯛ ꯂꯩꯕꯗꯨꯅ ꯍꯦꯟꯅ ꯅꯨꯡꯉꯥꯏꯗ
ꯀꯔꯤ ꯇꯧꯅꯤ ꯅꯪꯗꯤ ꯂꯥꯏꯔꯤꯛ ꯇꯝꯕ ꯂꯣꯏꯔꯒ
ꯍꯥꯏꯗꯤ ꯒ꯭ꯔꯦꯖꯨꯑꯦꯠꯁꯤ ꯕꯤ ꯑꯦ ꯀꯥꯕ ꯂꯣꯏꯔꯒ ꯑꯃꯨꯛ ꯑꯦꯝ ꯑꯦ ꯆꯠꯊꯔꯅꯤꯗ
ꯑꯦꯝ ꯑꯦ ꯀꯣ
ꯎꯝ
ꯑꯗꯨꯗꯤ ꯑꯣꯖꯥ ꯑꯣꯏꯗꯧ ꯃꯜꯂꯦ
ꯅꯠꯇꯦ ꯅꯠꯇꯦ
ꯄ꯭ꯔꯣꯐꯦꯁꯅꯦꯜ ꯑꯣꯏ ꯇꯧꯃꯜꯂꯦ ꯑꯗꯨꯗꯤ ꯂꯦꯛꯆꯔꯦꯜ
ꯑꯩꯗꯤ ꯑ꯭ꯁ ꯑꯣꯖꯥꯗꯤ ꯄꯥꯝꯗꯦꯗ ꯑꯣꯖꯥ ꯇꯧꯕ ꯌꯥꯝ ꯇꯜꯂꯦ ꯑꯣꯖꯥ ꯑꯣꯏꯕ ꯌꯥꯝ ꯇꯜꯂꯦ
ꯑꯗꯨꯗꯤ ꯔꯤꯁ꯭ꯔꯁ ꯑꯣꯏ ꯇꯧꯔꯣ
ꯈꯪꯗ꯭ꯔꯦ ꯑꯗꯨꯗꯤ ꯑꯦꯛꯖꯥꯝ ꯊꯥꯒꯦ ꯈꯟꯕꯅꯤꯗ ꯁꯤ ꯂꯣꯏꯔ ꯑꯦꯝ ꯑꯦ ꯑꯃꯨꯛ ꯆꯠꯊꯔꯒ
ꯒꯣꯔꯃꯦꯟꯒꯤ ꯑꯦꯛꯖꯥꯝ
ꯒꯣꯕꯔꯃꯦꯟꯒꯤ ꯅꯠꯇꯦ
ꯀꯔꯤꯒꯤ ꯑꯦꯛꯖꯥꯝꯅꯣ
ꯁꯦꯟꯇ꯭ꯔꯦꯜꯒꯦ
ꯍꯥ
ꯁꯦꯟ ꯒꯣꯚꯔꯃꯦꯟ ꯑꯣꯢꯔ ꯁꯦꯟꯇ꯭ꯔꯦꯜꯗꯣ ꯑꯗꯨꯗꯩꯗꯤ ꯃꯅꯤ ꯄꯨꯔꯒꯤ ꯑꯣꯢꯔꯗꯤ ꯄꯩꯁꯥ ꯂꯩꯇꯗꯤ ꯊꯕꯛ ꯆꯪꯕ ꯌꯥꯗꯦꯅ ꯑꯈꯣꯢꯗꯤ
ꯃꯥꯅꯦ ꯃꯥꯅꯦ ꯒꯣꯔꯃꯦꯟꯒꯤ ꯍꯥꯢꯔꯗꯤ ꯁꯦꯟꯇ꯭ꯔꯦꯜꯒꯤ ꯑꯣꯢꯗꯕꯅꯤ ꯁꯦꯟꯇ꯭ꯔꯦꯜ ꯁꯦꯟꯇ꯭ꯔꯦꯜ ꯖꯣꯕꯇꯣ
ꯎꯝ
ꯂꯥꯏꯠ ꯀꯔꯤ ꯑꯦꯖꯝ ꯀꯨꯝꯕ ꯊꯥꯒꯦ ꯍꯥꯢꯕ꯭ꯔꯣ ꯕꯦꯡ ꯕꯦꯡ ꯌꯨ ꯄꯤ ꯁꯤꯒꯤ ꯕꯦꯡꯒꯤ
ꯑꯣ
ꯑꯗꯨꯗꯤ ꯐꯖꯔꯦ ꯅꯪꯒꯤꯁꯦ ꯅꯪꯒꯤ ꯗꯤꯄꯥꯔꯠꯃꯦꯟꯁꯨ ꯆꯨꯝꯃꯦ ꯃꯦꯁ ꯂꯧꯗꯧꯕꯗꯣ ꯅ ꯃꯦꯁꯗꯨ ꯍꯥꯢꯔꯗꯤ ꯕꯦꯡꯒꯤꯗꯤ ꯌꯥꯝ ꯂꯥꯢꯔꯅꯤ
ꯈꯪꯗꯦ ꯌꯥꯝꯅꯁꯨ ꯍꯩꯕ ꯅꯠꯇꯦꯗ
ꯑ ꯅꯠꯇꯦ ꯎꯝ ꯒ꯭ꯔꯦꯖꯨꯑꯦꯁꯟꯗ ꯃꯥꯁꯇꯔ ꯃꯦꯖꯔ ꯑꯣꯢꯔꯗꯤ ꯂꯧꯔꯗꯤ ꯈꯥꯡꯕ ꯈꯪꯗ꯭ꯔꯁꯨ ꯈꯔꯗꯤ ꯈꯪꯂꯝꯅꯤ ꯈꯔꯗꯤ ꯅꯣꯂꯦꯖ ꯂꯩꯅꯤꯕꯀꯣ
ꯎꯝ
ꯑꯗꯨꯅ ꯌꯥꯝ ꯐꯔꯦꯕ ꯅꯪꯒꯤꯗꯣ ꯋꯥꯈꯟꯗꯣ ꯅꯪꯒꯤ ꯅꯪꯒꯤ ꯗꯤꯁꯤꯁꯟ ꯗꯣ ꯔꯥꯢꯠ ꯗꯤꯁꯤꯖꯟ ꯍꯥꯢꯕ ꯇꯥꯔꯦ
ꯑꯣ
ꯅꯪꯅ ꯇꯧꯕꯗꯨ ꯆꯨꯝꯃꯦꯕ
ꯎꯝ
ꯃꯦꯁꯇꯣ ꯂꯤꯡꯕ ꯐꯠ ꯂꯤꯡ ꯍꯩꯕ ꯍꯥꯢꯔꯗꯤ ꯕꯦꯡꯒꯤ ꯑꯦꯖꯥꯝꯗꯤ ꯈꯔ ꯂꯥꯢꯒ ꯇꯧ ꯃꯥꯜꯂꯦ
ꯎꯝ ꯑꯗꯨꯝ ꯍꯥꯢꯗꯤ ꯁꯦꯡꯅꯣ ꯍꯥꯢꯗꯤ ꯀꯣꯃꯔꯁ ꯇꯣ ꯂꯧꯒꯦ ꯑꯍꯥꯟꯕꯗ ꯀꯃꯔꯁ ꯂꯧꯒꯦ ꯇꯧꯕꯅꯦꯕꯀꯣ
ꯑ
ꯑꯗꯨꯝ ꯑꯩꯒꯤ ꯄꯩꯁꯥꯒꯤ ꯃꯇꯥꯡꯗꯒꯤ ꯐꯔꯛ ꯇꯥꯔꯕ ꯑꯗꯣ ꯃꯤꯁꯟ ꯇꯧꯅꯤꯡꯉꯥꯢ ꯐꯔꯛ ꯇꯥꯕ ꯑꯗꯨ ꯃꯇꯝꯗꯣ ꯈꯔ ꯊꯦꯡꯕꯒꯤ ꯁꯤꯠ ꯐꯪꯗꯕꯒꯤ ꯃꯦꯁꯇ ꯑꯗꯨꯝ
ꯑꯗꯣ ꯅꯪꯗꯣ ꯕꯤ ꯑꯦꯔꯣ ꯕꯤ ꯑꯦꯁ ꯁꯤꯔꯣ
ꯕꯤ ꯑꯦꯁ ꯁꯤ
ꯑꯣ ꯆꯥ ꯑꯗꯨꯗꯤ ꯑꯗꯨ ꯐꯩ ꯕꯤ ꯑꯦꯁ ꯁꯤ ꯑꯗꯨ ꯐꯩ ꯁꯥꯏꯟꯁꯀꯤ ꯊꯕꯛꯁꯨ ꯌꯥꯝꯃꯦꯕ ꯑꯗꯨ ꯌꯥꯢ ꯐꯖꯩꯍꯦ ꯃꯦꯠꯁ ꯁꯥꯏꯟꯁ ꯑꯣꯢꯔꯁꯨ ꯃꯦꯠꯁ ꯂꯧꯔꯗꯤ ꯌꯥꯝ ꯐꯩꯅꯦ
ꯈꯪꯗ꯭ꯔꯦꯗ
ꯑꯩꯁꯨ ꯒ꯭ꯔꯦꯖꯨꯋꯦꯁꯟꯗꯗꯤ ꯑꯦꯂꯚꯦꯟ ꯐꯥꯎꯗꯁꯨ ꯀꯃꯔꯁ ꯂꯧꯋꯦ ꯑꯗꯨꯒ ꯒ꯭ꯔꯦꯖꯨꯑꯦꯁꯟꯗꯁꯨ ꯕꯤ ꯀꯣꯝ ꯇꯧꯕꯅꯦꯕꯀꯣ
ꯑꯣ
ꯑꯩꯁꯨ ꯏꯁ ꯀꯃꯔꯁ ꯏꯁꯇꯨꯗꯦꯟꯅꯤꯕ
ꯎꯝ
ꯑꯗꯨ ꯑꯣꯢꯔꯁꯨ ꯃꯦꯠꯁꯇꯤ ꯌꯥꯝ ꯌꯥꯎꯕꯗꯤ ꯅꯠꯇꯦꯗ ꯑꯩꯈꯣꯢꯒꯤ ꯒ꯭ꯔꯦꯖꯨꯌꯦꯁꯟꯗꯤ ꯀꯣ
ꯑ
ꯈꯣꯢꯗꯤ ꯃꯦꯖꯔ ꯑꯣꯢꯅ ꯂꯧꯗꯦꯕ ꯃꯦꯠꯁꯇꯣ
ꯑꯧ
ꯁꯕꯖꯦꯛ ꯄꯨꯔꯥ ꯃꯤꯛꯁꯅꯤꯕ ꯑꯈꯣꯢꯗꯣ ꯖꯦꯅꯦꯔꯦꯜꯅꯤꯕ ꯑꯈꯣꯢꯗꯣ ꯑꯗꯨꯅ ꯃꯦꯠꯁꯇꯤ ꯈꯔ ꯈꯔꯗꯤ ꯍꯥꯢꯔꯦ ꯑꯗꯨ ꯅꯣꯢꯒꯨꯝꯅ ꯅꯣꯏꯒꯨꯝꯅ ꯃꯥꯁ ꯇꯔꯗꯤ ꯑꯣꯢꯗꯦꯕ ꯑꯩꯈꯣꯢ
ꯑꯣꯍ ꯑꯣꯍꯣ ꯇꯧꯕꯁꯨ ꯌꯥꯝ ꯐꯩꯌꯦꯅꯦ
ꯑꯁ ꯃꯅꯤꯄꯨꯔꯗꯗꯤ ꯀꯃ꯭ꯔꯁ ꯌꯥꯗꯦꯅꯦ
ꯁꯤ ꯀꯩꯗꯧꯔꯒꯦ
ꯑꯁ ꯌꯥꯗꯦꯕ ꯊꯕꯛꯁꯨ ꯌꯥꯗꯦ ꯑꯗꯨꯒ ꯂꯦꯛꯆꯔꯦꯜ ꯈꯣꯏꯁꯨ ꯌꯥꯝ ꯂꯩꯇꯦꯕꯀꯣ ꯌꯥꯝ ꯀꯤꯌꯔ ꯑꯣꯏꯌꯦꯕꯀꯣ ꯑꯗꯨꯒꯤꯅꯤ ꯁ꯭ꯀꯨꯜꯁꯨ ꯌꯥꯝꯗꯦ ꯍꯣꯏ ꯁ꯭ꯀꯨꯜꯁꯨ ꯌꯥꯝꯗꯦ ꯑꯗꯨꯒ ꯑꯣꯖꯥꯁꯨ ꯌꯥꯝꯗꯦ ꯑꯗꯨꯒ ꯐꯦꯁꯤꯂꯤꯇꯤꯁ ꯗꯣ
ꯎꯨꯝ
ꯃꯄꯥꯟꯗꯗꯤ ꯌꯥꯝ ꯐꯖꯩꯌꯦꯕ ꯀꯃ꯭ꯔꯁ ꯍꯥꯏꯔꯗꯤ ꯃꯤꯅ ꯌꯥꯝ ꯌꯥꯝ ꯃꯤꯗꯤ ꯌꯥꯝ ꯌꯥꯝ ꯌꯥꯝ ꯌꯥꯝ ꯐꯖꯕꯅꯤ ꯍꯥꯏꯅ ꯂꯧꯋꯦꯕꯀꯣ
ꯎꯝ ꯎꯨ
ꯗꯨ ꯁꯤꯗꯗꯤ ꯖꯁ ꯅꯦꯝꯁꯦꯛꯀꯤ ꯃꯑꯣꯡꯗ ꯇꯧꯋꯦꯕ꯫
ꯎꯝ ꯀꯃ꯭ꯔꯁꯀꯤ ꯇꯃꯦꯡꯂꯣꯡꯗꯁꯨ ꯑ ꯀꯃ꯭ꯔꯁ ꯂꯩꯕ ꯁ꯭ꯀꯨꯜꯁꯦ ꯑꯅꯤ ꯈꯛꯇꯅꯦꯕꯀꯣ
ꯑꯥ
ꯑꯩꯅ ꯊꯥꯏꯅ ꯀꯥꯕ ꯑꯦꯂꯚꯦꯟ ꯇꯨꯋꯦꯜꯄ ꯑꯩꯅ ꯂꯣꯏꯕꯗ ꯑꯩ ꯑꯩ ꯀꯥꯔꯤꯉꯩꯗꯗꯤ ꯀꯣꯃ꯭ꯔꯁ ꯂꯩꯇꯦꯕ ꯑꯩꯈꯣꯏꯒꯤ ꯁ꯭ꯀꯨꯜꯁꯨ
ꯑꯥ
ꯑꯗꯨꯒ ꯑꯩꯈꯣꯏ ꯑꯩꯈꯣꯏ ꯀꯥ ꯍꯦꯛ ꯀꯥꯕ ꯂꯣꯏꯔꯀꯥꯟꯗ ꯀꯣꯃ꯭ꯔꯁ ꯊꯣꯛꯄꯩ ꯋꯥꯅꯤꯗ ꯗꯦꯠ ꯀꯃ꯭ꯔꯁ ꯂꯩꯔꯦ ꯑꯗꯨꯒ ꯒꯕꯔꯃꯦꯟꯒꯤ ꯁ꯭ꯀꯨꯜ ꯑꯃ ꯑꯥ ꯑꯦꯀ꯭ꯂꯕꯤꯌꯥ ꯍꯥꯏꯕ ꯑꯗꯨꯗ ꯀꯣꯃ꯭ꯔꯁ ꯂꯥꯏ ꯁꯤꯅꯤꯇꯪ ꯉꯥꯏꯔꯦꯗ
ꯑꯣ ꯑꯠꯆꯥ ꯑꯠꯆꯥ ꯍꯣꯏ ꯃꯅꯤ ꯑꯩꯈꯣꯏ ꯏꯁꯇꯦꯠꯇꯗꯤ ꯀꯨ ꯀꯃ꯭ꯔꯁꯀꯤꯗꯤ ꯌꯥꯝꯗꯦ ꯁꯦꯡꯅ ꯍꯥꯏꯔꯗꯤ ꯀꯣ ꯁꯥꯏꯟꯁꯀ ꯑꯥꯔꯠꯁꯀꯤꯗꯤ ꯑꯦꯕꯥꯏꯂꯦꯕꯜ ꯍꯥꯏꯕꯅꯤꯕ ꯃꯣꯔ ꯗꯦꯟ ꯅꯤꯗꯦꯠ ꯀꯣ
ꯎꯝ ꯎꯝ
ꯗꯨ ꯀꯃ꯭ꯔꯁꯀꯤꯗꯤ ꯈꯔ ꯌꯥꯝꯗꯦ ꯍꯥꯏꯕ ꯇꯥꯔꯦ꯫
ꯍꯣꯏ ꯀꯃ꯭ꯔꯁꯁꯤ
ꯈꯣꯏꯁꯨ ꯌꯥꯝꯗꯦ ꯑꯣꯖꯥꯁꯨ ꯊꯤꯕꯗꯣ ꯈꯔ ꯂꯨꯑꯦꯕꯀꯣ
ꯎꯨꯝ ꯅꯪꯁꯨ ꯑꯣꯖꯥ ꯑꯣꯏꯅꯕ ꯍꯣꯠꯅꯔꯣꯅꯦ ꯑꯗꯨꯗꯤ꯫
ꯑꯩꯔꯣ
ꯎꯨꯝ
ꯑꯩꯗꯤ ꯑꯣꯖꯥꯗꯤ ꯎꯨꯝ ꯏꯟꯇꯔꯦꯁꯇꯨ ꯀꯌꯥꯝ ꯂꯩꯇꯕ
ꯎꯨꯝꯍ ꯍꯑꯩꯗꯤ ꯅꯪ ꯑꯥ ꯅꯪꯒꯤ ꯄꯔ ꯎꯝ
ꯑꯣꯖꯥ ꯑꯣꯏꯒꯦ ꯍꯥꯏꯔꯗꯤ ꯈꯔ ꯃꯥꯁꯇꯔꯁꯨ ꯇꯧꯕ ꯑꯗꯨꯒ ꯃꯥꯁꯇꯔ ꯇꯧꯔꯒ ꯃꯥꯁꯇꯔ ꯇꯧꯗꯧꯕꯅꯦ ꯑꯗꯨꯒ ꯅꯤꯠ ꯑꯦꯛꯖꯥꯝ ꯑꯃ ꯂꯩꯕꯗꯣ ꯃꯥꯁꯇꯔ ꯂꯣꯏꯔꯒ ꯑꯦꯛꯖꯥꯝ ꯑꯃ ꯊꯥꯕꯗꯣ
ꯑꯥ
ꯑꯗꯨꯒꯨꯝꯕ ꯊꯥꯇꯧꯕꯅꯦꯕꯀꯣ ꯅꯠꯇ꯭ꯔꯣ
ꯍꯣꯏ ꯆꯥ ꯍꯣꯏ ꯅꯪꯒꯤ ꯄꯥꯔꯃꯤꯅꯦꯟ ꯖꯣꯕ ꯍꯥꯏꯔꯒ ꯇꯧ ꯇꯧꯕꯒꯤ ꯅꯠꯇꯕꯀꯣ ꯅꯪꯒꯤ ꯑꯦꯛꯁꯄꯤꯔꯤꯌꯦꯟꯁꯀꯤ
ꯑꯥ
ꯅꯪꯒꯤ ꯑꯦꯛꯁꯄꯤꯌꯦꯟꯁꯀꯤ ꯑꯣꯏꯅ ꯍꯣꯠꯅꯔꯣꯅꯦ
ꯑꯠꯆꯥ ꯅꯪꯒꯤ ꯁꯖꯦꯁꯟꯅꯤꯕ
ꯑꯩꯅ ꯍꯥꯏꯁꯦ ꯅꯪꯒꯤ ꯄꯔꯃꯤꯅꯦꯟ ꯖꯣꯞ ꯖꯣꯞ ꯑꯣꯏꯌꯣ ꯍꯥꯏꯕ ꯅꯠꯇꯦꯕꯀꯣ ꯑꯗꯨ ꯇꯥꯛꯄꯗꯨ ꯃꯇꯝ ꯍꯥꯏꯗꯤ ꯃꯇꯝꯗꯣ ꯌꯥꯝꯅ ꯁꯥꯡꯂꯒ ꯒꯦꯞ ꯂꯩꯔꯗꯤ ꯑꯩꯈꯣꯏꯁꯨ ꯑꯃꯨꯛ ꯍꯣꯠꯅꯕꯗꯨ ꯋꯥꯏꯗꯅ
ꯎꯝ
ꯎꯝ ꯑꯗꯨ ꯅꯪꯅ ꯍꯣꯠꯅꯔꯗꯤ ꯌꯥꯝ ꯀꯟꯅ ꯍꯣꯠꯅꯗ꯭ꯔꯁꯨ ꯈꯔ ꯈꯔ ꯅꯤꯡꯁꯤꯡꯅꯕꯒꯤ ꯑꯗꯨꯝ ꯇꯧꯕꯗꯨꯅ ꯄꯥꯏ ꯍꯥꯏꯕꯩ ꯋꯥꯅꯤꯗ ꯍꯣꯏ
ꯑꯣ ꯆꯨꯝꯃꯦ ꯆꯨꯝꯃꯦ ꯆꯨꯝꯃꯦ ꯆꯨꯝꯃꯦ ꯍꯣꯏ
ꯈꯪꯗ꯭ꯔꯦꯗ ꯑꯩꯈꯣꯏꯁꯦ ꯕꯤ꯬ꯑꯦ ꯕꯤ꯬ꯑꯦꯁ꯬ꯁꯤ ꯂꯣꯏꯔ ꯀꯥꯟꯗ ꯀꯥꯏꯗꯅꯣ ꯑꯦꯝ꯬ꯑꯦ ꯑꯃꯨꯛ ꯇꯝꯅꯤꯡꯉꯅꯤ ꯑꯦꯝ꯬ꯑꯦ ꯇꯝꯃ ꯄꯤ꯬ꯑꯥꯏ꯬ꯖꯤ ꯄꯤ꯬ꯑꯩꯩꯆ꯬ꯗꯤ ꯇꯥ ꯇꯧ ꯑꯃꯨꯛ ꯇꯧꯅꯤꯡꯉꯅꯤ ꯄꯩꯁꯥꯗꯨ ꯄꯩꯁꯥꯒꯤ ꯄ꯭ꯔꯣꯕ꯭ꯂꯦꯝ ꯉꯥꯛꯇꯅꯤꯅꯦ ꯄꯩꯁꯥꯕꯨ ꯍꯦꯛ ꯂꯩꯔꯗꯤ ꯆꯍꯤ ꯌꯥꯝ ꯃꯥꯡꯗ꯭ꯔꯁꯨ ꯑꯩꯈꯣꯏꯁꯨ ꯊꯥꯕꯛ ꯑꯥ ꯍꯣꯠꯅꯕꯗꯨ ꯈꯔ ꯅꯨꯡꯉꯥꯏꯗꯅ
ꯅꯣꯏ ꯀꯣꯂꯦꯖꯇꯤ ꯒꯣꯚꯃꯦꯟꯒꯤ ꯑꯣꯏꯕ꯭ꯔꯣ ꯅꯠꯇ꯭ꯔꯗꯤ ꯄ꯭ꯔꯥꯏꯚꯦꯠꯀꯤ ꯑꯣꯏꯕ꯭ꯔꯣ
ꯒꯣꯚꯔꯃꯦꯟꯒꯤꯅꯤꯗ ꯑꯗꯨ ꯑꯣꯏꯔꯁꯨ ꯑꯣꯇꯣꯅꯣꯃꯁ ꯑꯣꯏꯕꯀꯣ ꯐꯪꯁꯟ ꯑꯣꯏ ꯇꯧꯕꯗꯤ ꯑꯩꯈꯣꯏ ꯀꯣꯂꯦꯖ ꯃꯅꯨꯡꯗꯒꯤ ꯇꯧꯋꯦꯕ
ꯑꯣ
ꯒꯣꯕꯔꯃꯦꯟꯅ ꯈꯪꯉꯁꯨ ꯑꯩꯈꯣꯏ ꯑꯣꯇꯣꯅꯣꯃꯁ ꯑꯣꯏꯕꯅꯤꯅ ꯑꯗꯨꯝ ꯗꯤ꯬ꯑꯦꯝ ꯑꯦꯝ꯬ꯌꯨꯒꯤ ꯃꯈꯥꯗ ꯂꯩꯇꯦꯕꯀꯣ ꯑꯩꯈꯣꯏꯗꯤ
ꯑꯣ ꯆꯥ ꯂꯥꯏꯛ ꯃꯔꯝꯅꯤꯅꯦ
ꯎꯝ ꯎꯝ ꯆꯨꯝꯃꯦ
ꯃꯔꯥꯝ ꯃꯔꯥꯝ ꯀꯣꯂꯦꯖꯀꯤ ꯃꯑꯣꯡꯅꯤꯅꯦ ꯅꯣꯏꯒꯤ ꯀꯣꯂꯦꯖꯁꯦ
ꯎꯝ ꯑꯣꯇꯣꯅꯣꯃꯁ ꯑꯣꯏꯕꯒꯤ ꯃꯔꯥꯝꯁꯨ ꯑꯩꯈꯣꯏꯁꯨ
ꯑꯗꯨ ꯅꯪ ꯀ ꯑꯗꯨꯗ ꯀꯃꯥꯏꯟ ꯂꯩꯕꯅꯣ ꯌꯨꯝ ꯑꯣꯏꯅ ꯂꯩꯕ꯭ꯔꯣ ꯅꯠꯇꯗꯤ ꯂꯥꯏꯛ ꯅꯪꯒꯤ
ꯇ ꯔꯦꯟꯇ ꯂꯩꯌꯦ
ꯔꯦꯟꯗ ꯂꯩꯌꯦꯕ
ꯑꯝ
ꯔꯦꯟ ꯐꯤꯒꯨꯝꯕꯗꯤ ꯀꯃꯥꯏꯟ ꯇꯧꯕꯅꯣ ꯔꯦꯟꯒꯨꯝꯕꯗꯤ ꯑꯗꯨꯝ ꯊꯤꯔꯗꯤ ꯐꯪꯒꯦꯔꯣ ꯑꯗꯨ ꯁ꯭ꯋꯥꯏꯗ
ꯍꯣꯏ ꯏꯝꯐꯥꯜ ꯏꯝꯐꯥꯜꯗꯅꯦ ꯑꯩ ꯍꯧꯖꯤꯛ ꯂꯩꯔꯤꯁꯤ
ꯑꯣ ꯆꯥ ꯆꯥ ꯆꯥ ꯆꯥ ꯆꯥ ꯆꯥ ꯆꯥ ꯆꯥ ꯆꯥ ꯑꯗꯨꯗꯤ ꯐꯖꯅ ꯈꯪꯅꯩꯗ ꯑꯩꯁꯨ ꯑꯗꯨꯗꯗꯤ
ꯑꯝ ꯃꯑꯣꯡꯗꯗꯤ ꯀꯣꯂꯦꯖꯁꯤ ꯌꯥꯝꯅ ꯎꯝ ꯀꯩ ꯍꯥꯏꯒꯦ ꯋꯦꯜ ꯐꯪꯁꯟ ꯑꯣꯏꯗꯦꯕꯀꯣ
ꯑꯣ ꯑꯠꯆꯥ ꯑꯠꯆꯥ ꯍꯣꯏ ꯃꯥꯅꯦ ꯃꯥꯅꯦ ꯁꯤ ꯑꯁꯤ ꯐꯥꯎꯅ ꯍꯧꯖꯤꯛ ꯍꯥꯏꯕ ꯐꯥꯎ ꯑꯗꯨ ꯐꯥꯎ ꯐꯖꯅ ꯇꯧꯗꯣꯏꯕꯅꯦ ꯏꯔꯥꯡ ꯂꯩꯕ ꯑꯃ ꯃꯔꯗꯤ ꯑꯗꯨꯒ ꯑꯃ ꯑꯃꯔꯗꯤꯀꯣ ꯁꯨꯇꯤ ꯁꯨꯇꯤꯒꯨꯝꯕ ꯌꯥꯝꯃꯅꯤ ꯑꯗꯨꯗꯁꯨ
ꯎꯝ ꯎꯝ
ꯑꯩꯗꯨ ꯗꯤ꯬ꯑꯦꯝ ꯀꯣꯂꯦꯖ ꯈꯪꯕ꯭ꯔꯣ
ꯎꯝ ꯈꯪꯉꯦ
ꯗꯤ ꯑꯦꯝ ꯀꯣꯂꯦꯖ ꯑꯣꯐ ꯀꯣꯃꯔꯁꯇꯣ
ꯑ ꯑꯣ
ꯑꯗꯨꯗꯒꯤ ꯇꯧꯋꯦꯕꯀꯣ ꯑꯩꯁꯨ ꯒ꯭ꯔꯦꯖꯨꯋꯟ ꯗꯤ
ꯑꯣ ꯑꯣ ꯌꯥꯝ ꯐꯩꯅꯦ ꯗꯤ ꯑꯦꯝ ꯀꯣꯂꯦꯖꯁꯦ ꯑꯩꯗꯤ ꯊꯦꯡꯕꯒꯤ ꯁꯤꯠ ꯐꯪꯗꯕ
ꯑꯣ ꯆꯥꯎꯋꯤꯟ ꯅꯪ ꯈꯔ ꯑꯣ ꯏꯟꯐꯣꯔꯃꯦꯁꯟꯗꯣ ꯈꯔ ꯊꯦꯡꯅ ꯅꯪ ꯐꯪꯕ ꯂꯩ ꯅꯠꯇ꯭ꯔꯗꯤ ꯑꯦꯃꯤꯁꯟꯒꯨꯝꯕ ꯁꯤꯗꯤ ꯑꯗꯨꯝ ꯑꯥ ꯂꯩꯒꯦ ꯍꯥꯏꯔꯗꯤ ꯑꯗꯨꯝ ꯁꯤꯗꯤ ꯐꯪꯅꯤꯕ
ꯎꯝ ꯎꯝ
ꯑꯈꯣꯏ ꯅꯍꯥꯟ ꯂꯩꯕ ꯀꯥꯟꯗꯁꯨ ꯌꯥꯝ ꯂꯥꯏꯅ ꯑꯗꯨꯝ ꯆꯪ ꯆꯪꯉꯦꯕ ꯆꯪꯕ ꯌꯥꯏꯕ
ꯎꯝ ꯑꯩ ꯑꯩꯗꯣ ꯏꯟꯐꯣꯔꯃꯦꯁꯟ ꯍꯥꯏꯗꯤ ꯑꯥ ꯐꯪꯕꯨꯗꯤ ꯐꯪꯉꯦ ꯑꯗꯣ ꯄꯩꯁꯥꯗꯣ ꯈꯔ ꯑꯦꯠꯃꯤꯁꯟ ꯇꯧꯅꯕꯩꯗꯣ
ꯎꯝ